ꯀꯩ ꯇꯧꯕ꯭ꯔꯣ
ꯀꯁꯟ ꯇꯧꯇ
ꯋꯥꯔꯤ ꯂꯤꯔꯛꯑꯣꯅꯦ
ꯀ ꯃꯨꯚ ꯣꯣꯛꯁ ꯇ ꯌꯦꯡꯕ
ꯎꯝ ꯍꯣꯏ ꯑꯗꯨ ꯑꯩꯗꯣ ꯑꯗꯨꯗꯣ ꯑꯁ ꯀꯥꯎꯔꯒꯀꯣ ꯑꯟꯏꯟꯁꯇꯣꯜ ꯇꯧꯊꯣꯛꯈ꯭ꯔꯦꯅꯦ
ꯎ
ꯑꯗꯨꯗꯣ ꯆꯥꯏꯅꯤꯁꯀꯤ ꯗ꯭ꯔꯃꯥ ꯑꯩꯈꯣꯏꯗꯤ ꯐꯪꯗꯦꯗ ꯅꯪꯁꯨ
ꯍꯪꯉꯦꯅ ꯑꯩꯈꯣꯏ ꯌꯦꯡꯉꯦꯅ
ꯅꯠꯇꯦ ꯑꯩꯅ ꯌꯦꯡꯅꯤꯡꯕꯗꯨ ꯐꯪꯗꯦꯕ
ꯑꯗꯣ ꯎꯝ ꯍꯤꯟꯗꯤꯒꯨꯝꯕꯗꯤ ꯂꯣꯏꯅ ꯐꯪꯉꯦꯀꯣ
ꯍꯤꯟꯗꯤ ꯍꯤꯟꯗꯤ ꯐꯪꯉꯦ ꯁꯥꯎꯠꯀꯤ ꯐꯪꯉꯦ ꯀꯣꯔꯤꯌꯥꯒꯤꯁꯨ ꯐꯪꯉꯦ
ꯍꯣꯏ ꯑꯣ ꯑꯅꯧ ꯑꯅꯧꯕꯗꯤ ꯍꯤꯟꯗꯤꯒꯨꯝꯕꯗ ꯌꯦꯇ ꯎꯅꯧ ꯎꯕꯗꯤ ꯐꯪꯉꯤ ꯀꯅ ꯎꯕ ꯍꯥꯏꯅꯤ ꯑꯗꯣ ꯐꯪꯗꯦꯕ ꯀꯩꯅꯣꯗꯨꯣ ꯌꯦꯡꯈ꯭ꯔꯕ꯭ꯔꯣ ꯅꯪ ꯀꯣꯛꯇꯦꯜꯗꯨ ꯍꯤꯟꯗꯤꯒꯤꯗꯨ
ꯀ ꯤꯡꯖꯔꯤ ꯅꯅꯨꯡꯉꯕꯥ ꯅꯨꯡꯉꯥꯏꯕ꯭ꯔꯕ ꯅꯨꯡꯉꯥꯏꯕ꯭ꯔꯥꯕ ꯍꯜꯂꯣ
ꯑꯗꯨ ꯌꯦꯡꯗꯤ ꯌꯦꯡꯗ꯭ꯔꯤ ꯑꯩꯁꯨ ꯌꯥꯝ ꯅꯨꯡꯉꯥꯏꯌꯦ ꯍꯥꯏꯅꯤ ꯅꯕꯅꯦ ꯃꯤꯅ ꯑꯗꯨꯝ ꯌꯥꯝꯥꯒꯠꯄ ꯊꯥꯒꯠꯄꯅꯦꯕ
ꯑꯗꯨ ꯍꯦꯔꯣ ꯀꯅꯥ ꯑꯣꯏꯖꯥꯠꯅꯣ
ꯑ ꯍꯔꯣꯗꯨ ꯀꯩꯅꯣ ꯑꯗꯨ ꯅ ꯎꯝ ꯃꯃꯤꯡꯗꯣ ꯀꯥꯎꯈ꯭ꯔꯦꯅꯦ ꯑꯣ ꯀꯔꯤꯔꯃ ꯍꯗꯨ ꯑꯩ ꯌꯦꯡꯒꯦꯀꯣ
ꯎꯝ
ꯎ ꯁꯤ ꯑꯗ ꯅꯨꯄꯥꯁꯨ ꯈꯔ ꯎꯝ ꯐꯥꯎꯕꯗꯤ ꯐꯥꯎꯕꯅꯤꯍꯦ ꯑꯗꯨꯁꯨ
ꯎꯝ
ꯑꯁ ꯅꯨꯄꯤꯗꯤ ꯀꯩꯅꯣꯅ ꯀꯨꯝꯕꯗꯣ ꯈꯪꯗ꯭ꯔꯣ ꯑ ꯑꯗꯨꯗꯅ ꯄꯤ ꯑꯦꯝꯒꯤ ꯃꯃꯤꯡꯗꯤ ꯈꯪꯗꯦ ꯑꯗꯣ ꯍꯧꯖꯤꯛ ꯍꯧꯖꯤꯛ ꯅꯨꯄꯤ ꯑꯃꯒꯤ ꯃꯃꯤꯡꯗꯤ ꯈꯪꯉꯦ ꯔꯁꯃꯤꯇꯥꯅꯒꯨꯝꯕꯗꯣ
ꯎꯝ ꯈꯪꯗꯅꯦ
ꯌꯥꯝ ꯅꯨꯡꯉꯥꯏꯕꯅꯦ ꯑꯗꯨ ꯅꯨꯡꯉꯥꯏ ꯍꯥꯏꯅ ꯌꯥꯝ ꯆꯠꯄꯅꯦ ꯑꯩꯁꯨ ꯌꯦꯡꯗꯦ ꯌꯦꯡꯁꯤ ꯋꯥꯔꯤꯗꯣ ꯅꯨꯡꯉꯥꯏꯕ ꯃꯥꯜꯂꯦꯕ
ꯋꯥ ꯅꯨꯡꯉꯥꯏꯕꯖꯔꯝꯅꯦ
ꯎꯝ ꯍꯦꯔꯣꯏꯋꯟꯗꯤ ꯑꯅꯤ ꯁꯨꯑꯦꯕ ꯀꯩꯅꯣꯒꯤ ꯍꯥꯥꯟꯅꯠꯇ ꯊꯥꯏꯅꯒꯤ ꯐꯤꯂꯝ ꯎꯝ ꯌꯥꯔꯗꯤꯦꯔꯦ ꯆꯪꯒꯗꯦ ꯇꯧꯕ ꯇꯨꯟꯍꯤ ꯇꯟ ꯆꯠꯂꯦ ꯇꯧꯕꯗꯣ ꯑꯗꯨꯒꯤ ꯏꯁꯩꯈꯣꯏꯁꯨ ꯇꯧꯕꯅꯦꯕ ꯑꯗꯨꯒꯤ ꯑꯗꯨꯒ ꯋꯥꯔꯤꯒꯤ ꯃꯥꯟꯅꯕ ꯃꯥꯜꯂꯦ ꯃꯣꯏꯅ ꯑꯃꯨꯛꯀ ꯑꯅꯧꯕ ꯑꯣꯏꯅ ꯀꯨꯝꯕ ꯃꯥꯜꯂꯦꯕ
ꯋꯥꯔꯒꯅꯦ
ꯅꯨꯡꯉꯥꯏꯌꯦ ꯕꯗꯣ ꯅꯪꯗꯤ ꯍꯤꯟꯗꯤ ꯐꯤꯂꯝꯒꯨꯝꯕ ꯌꯦꯡꯗ꯭ꯔꯣ
ꯑꯁꯗꯤ ꯐꯔꯝ ꯀꯌꯥ ꯌꯦꯡꯗꯦ ꯑꯩꯗꯤ ꯁꯥꯎꯠꯀꯤ ꯑꯅꯝꯕ ꯌꯦꯡꯕ
ꯍꯣꯏ ꯁꯥꯎꯠꯅꯗꯤ ꯅꯨꯡꯉꯥꯏꯕ ꯍꯦꯟꯕꯅꯦ
ꯔꯝꯆꯔꯅ ꯀꯨꯝꯕꯗꯨꯣ ꯑꯗꯨ ꯇꯥꯅꯥ ꯇꯥꯅꯥ ꯌꯦꯡꯕ ꯑꯩꯅ
ꯑꯩꯁꯨ ꯌꯥꯝ ꯄꯥꯝꯃꯤꯅꯦ ꯍꯥꯟꯅꯗꯤ ꯑꯩ
ꯀꯝ ꯃꯁꯤꯗꯤ
ꯀꯔꯤꯁꯂꯝ ꯀꯨꯝꯔꯣꯗꯨ
ꯑꯁ꯭ꯂꯂꯝ ꯃꯃꯤꯡꯗꯨꯀꯥꯔ ꯑꯅꯧꯧꯕ ꯃꯥꯊꯅꯈ
ꯑꯁ ꯑꯗꯨ ꯑꯗꯨ ꯅꯨꯄꯥꯗꯨ ꯑꯩꯁꯨ ꯍꯥꯟꯅꯗꯤ ꯌꯥꯝ ꯄꯥꯝꯈꯤꯕꯅꯤꯅꯦ
ꯀꯖꯤ ꯑꯗꯨꯝ ꯇꯃꯤꯜꯒꯤ ꯆꯤꯐ ꯃꯤꯅꯤꯁꯇꯔ ꯑꯣꯏꯔꯦꯅꯦꯀꯣ
ꯀꯅꯥꯔꯣ ꯑ ꯑꯗꯨ ꯍ ꯍꯣꯏ ꯍꯣꯏ ꯎꯝ
ꯃ ꯆꯥ ꯍꯥꯏꯒ ꯅ ꯅꯝꯕ ꯃꯥ ꯐꯤꯂꯝ ꯀꯨꯝꯕꯁꯤꯡꯁꯦ ꯂꯣꯏꯅ ꯄꯣꯂꯤꯇꯤꯛꯁꯀꯤ ꯉꯥꯛꯇ ꯑꯣꯏꯌꯦꯕ
ꯍꯣꯏ ꯑꯩꯗꯤ ꯑꯗꯨ ꯅꯨꯄꯥꯗꯤ ꯄꯥꯛ ꯌꯦꯡꯗꯦ ꯑꯗꯣ ꯃꯥꯅ ꯃꯥꯒꯤ ꯋꯥꯔꯜ ꯔꯦꯀꯣꯔꯠꯅꯦꯍꯦ ꯃꯥꯅ ꯀꯩꯅꯣ ꯇꯧꯕꯗꯨ ꯃꯥꯒꯤꯗ ꯃꯤꯅ ꯂꯥꯛꯄꯗꯨꯣ
ꯎꯝ ꯎꯝ
ꯃꯥ ꯎꯅꯒꯅꯤ ꯍꯥꯏꯅ ꯑꯁ ꯉꯔꯦ ꯑꯗꯨ ꯅꯨꯄꯥꯅꯤ ꯃꯥꯁꯤ ꯃꯤꯅꯁꯨ ꯁꯞꯄꯣꯔꯠ ꯇꯧꯕꯒꯤꯅꯤꯗ
ꯔ ꯃꯔꯔ ꯄ꯭ꯂꯁ ꯃꯥꯗꯣ ꯑꯃꯨꯛ ꯁꯦꯂꯦꯕ꯭ꯔꯤꯇꯤ ꯑꯣꯏꯕꯅꯤꯅ ꯍꯥꯏꯕꯗꯤ ꯃꯤꯅ ꯌꯥꯝ ꯄꯥꯝꯅꯕꯗꯣ ꯑꯗꯨꯁꯨ ꯑꯣꯏꯕ
ꯐꯥꯗꯤ ꯐꯥꯒꯗꯧ ꯃꯥꯦ
ꯊꯥꯒꯦꯗ ꯃꯥꯔ ꯈꯜ ꯃꯥꯁꯦ ꯈ꯭ꯔꯤꯁꯇꯦꯟ ꯑꯣꯏꯕꯖꯥꯠꯔꯣꯀꯣ
ꯈꯪꯗꯦꯍꯦ ꯑꯗꯨꯗꯤ ꯑꯗꯨ ꯅꯨꯄꯥꯗꯨꯣ ꯅꯨꯄꯤꯗꯤ ꯊꯤꯈ꯭ꯔꯕ꯭ꯔꯣ
ꯊꯤꯗ꯭ꯔꯤꯕ ꯃꯥꯜꯂꯦ ꯃꯥꯒꯤꯁꯦ ꯊꯤꯔꯕ ꯃꯥꯜꯂꯦꯗ ꯃꯥꯒꯤꯁꯦ ꯈꯪꯗꯦꯁꯨ ꯃꯥꯒꯤ ꯍꯟꯗ ꯑꯃꯔꯗꯤ ꯆꯦꯡꯅꯕꯅꯦ ꯃꯥꯒꯤ ꯌꯣꯗꯠꯇ ꯑꯗꯨ ꯆꯦꯡꯉ ꯀꯥꯟꯗꯦ ꯃꯆꯥꯅ ꯐꯦ ꯃ ꯂꯩ ꯃꯔ ꯃꯥꯅ ꯑꯗꯨ ꯑꯣꯏꯗ꯭ꯔꯤꯉꯩꯗ ꯃꯥꯒꯤ ꯐꯤꯂꯝ ꯑꯃ ꯀꯩꯅꯣ ꯇꯧꯕꯅꯦꯕ ꯇꯧꯕꯗ ꯑꯅꯧꯕ ꯄꯣꯂꯤꯇꯤꯛꯁꯀꯤ ꯑꯣꯏꯕ ꯑꯗꯨꯒꯤ ꯃꯒꯤꯗꯣ ꯚꯦꯟ ꯑꯃ ꯆꯠꯈꯤ ꯈꯤꯕꯅꯦꯕꯨ ꯊꯤꯡ ꯆꯤꯡꯈꯤꯕꯅꯦꯕꯀꯣ ꯑꯗꯨꯕꯨ ꯔꯤꯂꯤꯁ ꯇꯧꯈ꯭ꯔꯕꯅꯦ
ꯑ
ꯃꯥ ꯑꯗꯨ ꯀꯥ ꯈꯕꯛꯇꯧꯅꯀꯣ ꯍꯣꯏ ꯈꯪꯃꯛꯇꯣꯏ ꯔꯤꯂꯤꯁ ꯇꯧ ꯈꯞꯅꯦ ꯃꯥꯥꯏ ꯐꯂꯝꯗ ꯃꯃꯤꯡꯗꯨꯣ ꯀꯥꯎꯔꯤꯅꯦ ꯑꯩ ꯑꯗꯨ ꯍꯡꯕ ꯂꯣꯏꯔꯦ
ꯅꯨꯄꯤꯗꯤ ꯊꯤꯔꯝꯃꯅꯤꯅ
ꯁꯤꯔꯃꯅꯤꯃ
ꯑꯗꯨꯁꯨ ꯑꯃꯨꯛꯀ ꯑꯅꯧꯕ ꯊꯤꯒꯗꯧ ꯃꯥꯜꯂꯦ ꯄꯩꯁꯥ ꯄꯥꯏꯈꯛꯅꯤꯗ
ꯈꯪꯗꯦ ꯑꯗꯨ
ꯃꯥꯅ ꯀꯨꯨꯝꯚ ꯐ ꯔꯧꯖꯤꯁꯦ ꯇꯝ ꯐꯝꯅꯅꯦ ꯑꯩꯅ ꯁꯥꯟ ꯏꯟꯗꯤꯌꯥ ꯃꯨꯕꯤꯤꯗ ꯑꯩꯅ ꯄꯥꯝꯁꯤꯅ ꯀꯩꯗꯧꯕꯅꯣ ꯃꯣꯏꯒꯤ ꯋꯥꯔꯤꯁꯤꯡꯁꯦ ꯑꯅꯝꯕ ꯈꯨꯡꯒꯪꯒꯤ ꯋꯥꯔꯤꯒꯨꯝꯕ ꯑꯣꯏꯗꯣꯏꯔꯥ ꯑꯗꯨ ꯑꯗꯨꯒꯤꯅꯅꯦꯕ ꯑꯩꯅ ꯄꯥꯝꯃꯤꯕꯅ
ꯑꯗꯨꯒ ꯃꯣꯏꯗꯤ ꯑꯃꯨꯛꯀ ꯄꯦꯟꯕ ꯐꯨꯅꯕꯁꯤꯡꯗꯣ
ꯑꯗꯨꯒ ꯍꯥꯏꯕꯗꯤ ꯏꯁꯥꯒꯤ ꯔꯥꯏꯠꯁꯇꯣ ꯂꯩꯌꯦ ꯍꯥꯏꯔꯒ ꯑꯗꯨꯝ ꯄꯨꯠꯄꯗ ꯑꯗꯨꯒꯤꯅꯅꯦꯕ ꯑꯥ ꯂꯩꯕꯅꯦ ꯃꯣꯏꯒꯤ ꯋꯥꯔꯤ ꯐꯗ ꯔꯤꯅꯤ
ꯑꯃ ꯑꯩꯅ ꯌꯦꯡꯕꯁꯨ ꯌꯥꯝ ꯅꯨꯡꯉꯥꯏꯌꯦ
ꯀꯅꯥ ꯀꯨꯝꯃꯂꯗ
ꯑꯁ ꯃꯃꯤꯡꯗꯣ ꯍꯦꯛꯇ ꯈꯪꯗꯕ ꯀꯥꯎꯒꯟꯕ ꯍꯥꯟꯅꯗꯤ ꯑꯃ ꯃꯔꯛꯇꯤ ꯁꯥꯎꯠ ꯐꯤꯂꯝꯗ ꯄꯨꯔꯥ ꯂꯨꯠꯂꯝꯃꯦ ꯑꯩꯁꯨ
ꯑꯁ ꯑꯩ ꯑ ꯑꯃꯗ ꯔꯥꯝꯆꯔꯥ ꯑꯩꯅ ꯉꯥꯎꯒꯦꯁ ꯀꯔꯤ ꯐꯤꯂꯝꯗ ꯂꯣꯏꯕ ꯃꯪꯒꯗꯦꯔꯥ ꯍꯥꯏꯕ꯭ꯔꯥ ꯑꯗꯨꯗ ꯉꯥꯎꯔꯕ ꯄꯟꯦꯚꯁꯦ ꯁꯕꯤꯗꯃꯣꯒꯁꯦ
ꯑꯗꯨ ꯑꯩꯗꯤ ꯑꯗꯨꯔꯥ ꯈꯪꯗꯦ ꯑꯩꯁꯨ ꯃꯃꯤꯡꯗꯤ ꯀꯥꯎꯈ꯭ꯔꯦ
ꯑꯗꯨꯗꯒꯤ ꯑꯩ ꯉꯥꯎꯈꯤꯕ ꯑꯗꯨ ꯐꯤꯂꯝꯗꯣ ꯑꯩ ꯍꯟꯖꯤꯟ ꯍꯟꯖꯤꯟ ꯌꯦꯡꯕꯅꯦ ꯀꯩꯅꯣꯅꯤ ꯑꯥ ꯀꯥꯖꯂꯀꯨꯝꯕꯗꯣ
ꯑꯣ ꯄꯥꯖꯜ ꯍꯥꯏꯕꯗꯨ ꯑꯩ ꯎꯔꯗꯤ ꯊꯪꯂꯝꯅꯤ
ꯎꯝ ꯃꯤ ꯃꯃꯤꯠ ꯈꯔ ꯂꯥꯎꯔꯒ ꯀꯩꯅꯣ ꯇꯧꯕꯅ ꯆ ꯊ ꯇꯔ ꯑꯥ
ꯉꯧꯕ ꯉꯧꯋꯦꯀꯣ
ꯂꯩꯉꯕꯨ
ꯑꯗꯨꯕꯨ ꯁꯤ ꯅꯨꯄꯥꯗꯤ ꯅꯨꯄꯤ ꯃꯁꯛ ꯐꯖ ꯐꯖꯕ ꯉꯥꯛꯇ ꯀꯨꯝꯕꯅꯤꯍꯦ
ꯀꯒꯅꯤ ꯀꯒꯅꯤ ꯑꯗꯨ ꯃꯥꯒꯁꯨ ꯆꯥꯅꯕꯅꯦ ꯑꯗꯨꯝ
ꯎꯝ ꯃꯥꯗꯤ ꯑꯗꯨ ꯅꯨꯄꯥꯗꯤꯝ ꯅꯨꯄꯤꯗꯗꯤ ꯀꯩꯅꯣ ꯇꯧꯒꯗꯧꯕ ꯃꯥꯟꯗꯦ ꯅꯨꯄꯤ ꯑꯃ ꯉꯥꯛꯇ ꯊꯤꯒꯗꯧ ꯃꯥꯜꯂꯦ ꯑꯗꯨꯝ ꯇꯥꯗꯦꯕ ꯃꯥꯒꯤ ꯋꯥꯔꯤꯒꯨꯝꯕꯗ
ꯇꯥꯖꯦ ꯇꯥꯖꯦ ꯑꯗꯨꯦꯦ
ꯌꯥꯝ ꯆꯝꯅ ꯍꯤꯡꯕꯒꯨꯝ ꯇꯧꯋꯦꯕ
ꯑꯜꯨ ꯑꯔꯖꯁ ꯏꯁꯂꯝ ꯀꯌꯥ ꯀꯣꯨꯝꯖꯕ ꯃꯥꯂꯕꯣ
ꯍꯧꯖꯤꯛꯇꯤ ꯀꯨꯝꯗ꯭ꯔꯕ ꯃꯥꯜꯂꯦ ꯃꯔꯔꯒꯗꯤ ꯐꯖꯦꯅ ꯐꯥꯎꯈꯤꯕ
ꯐꯖꯅ ꯐꯥꯎꯔꯦ ꯃꯣꯏꯒꯤ ꯗꯥꯟꯁꯁ ꯑꯗꯨ ꯌꯦꯡꯕ ꯌꯥꯝ ꯅꯨꯡꯉꯥꯏꯇ꯭ꯔ ꯈꯣꯡꯡꯂꯒ ꯇꯁ ꯀꯩꯅꯣ ꯇꯧꯕꯗ ꯍꯩꯁꯨ ꯍꯩꯌꯦ ꯍꯥꯏꯕ ꯃꯣꯏꯗ ꯎꯪ ꯋꯥꯔꯤꯁꯤꯁꯨ ꯃꯣꯔꯦ ꯂꯩꯕ ꯋꯥꯔꯤ ꯈꯇꯣꯛꯑꯒ
ꯑꯗꯣ ꯑꯩꯗꯤ ꯀꯩꯅꯣꯁꯨ ꯑꯗꯨꯝ ꯐꯖꯍꯜꯂꯦ ꯕꯤꯖꯦꯗꯣ ꯂꯨꯍꯣꯡꯈ꯭ꯔꯦꯅꯦꯀꯣ ꯃꯥꯗꯣ
ꯑꯝ ꯃꯥꯦ ꯑꯦ ꯇꯤꯡ ꯇꯞ ꯐꯜꯄꯣꯒꯠꯂꯕꯅꯦꯕ
ꯑꯗꯨ ꯅꯨꯄꯥꯁꯨ ꯑꯗꯨꯝ ꯅꯨꯄꯥꯗꯤ ꯑꯗꯨꯝ ꯊꯣꯛꯄꯅꯤꯀꯣ ꯑꯗꯣ ꯃꯥꯒꯤ ꯍꯧꯖꯤꯛ ꯃꯥꯅ ꯂꯧꯕ ꯅꯨꯄꯤꯗꯨ ꯌꯨꯝ ꯄꯥꯟꯈ꯭ꯔꯕ꯭ꯔꯥ ꯍꯥꯟꯅ
ꯈꯪꯗꯦꯁꯨꯣ
ꯃꯤꯅ ꯍꯥꯏꯕꯅꯤ ꯑꯗꯨꯃꯥꯏꯅ
ꯑꯥ
ꯑꯗꯣ ꯎꯝ ꯋꯖꯦꯗꯤ ꯅꯨꯄꯤ ꯀꯣꯏꯔꯝꯃꯤ ꯍꯥꯏꯕꯗꯤ ꯇꯥꯗ꯭ꯔꯤ ꯃꯥꯗꯤ
ꯎꯝ ꯑꯁꯨꯝ ꯌꯦꯡꯉꯣ ꯁꯥꯁ ꯀꯩꯅꯣꯁꯤꯡꯁꯦ ꯄꯥꯛꯅ ꯃꯣꯏꯒꯤ ꯑꯁꯨꯝ ꯃꯥꯏꯅ ꯃꯣꯏ ꯃꯣꯏꯒꯤ ꯀꯩꯅꯣ ꯂꯥꯏꯐ ꯍꯤꯁꯇ꯭ꯔꯤꯁꯦ ꯄ ꯎ
ꯍꯣꯏ ꯍꯣꯏ ꯍꯣꯏ ꯊꯧ ꯁꯥꯗꯕꯗꯣ
ꯑꯥ ꯄ꯭ꯔꯥꯏꯚꯦꯁꯤ ꯂꯣꯏ ꯊꯝꯕꯅꯦꯕ ꯑꯗꯨꯅ ꯐꯩꯌꯦ ꯄꯕꯤꯁꯤ ꯂ ꯑꯣꯏꯅ ꯊꯝꯕꯅꯦ ꯑꯗꯨ ꯎꯠꯀꯟꯗꯕꯅꯦꯕ ꯃꯣꯏꯅꯦ
ꯀꯔꯤ ꯇꯧꯒꯦꯔꯅꯦ ꯃꯨꯠꯂꯒ
ꯑꯥ
ꯑꯗꯣ ꯀꯩꯅꯣꯒꯤ ꯋꯥꯔꯤꯗꯤ ꯑꯩꯗꯤ ꯌꯥꯝ ꯅꯨꯡꯁꯤꯌꯦ
ꯀꯃ ꯂ
ꯁꯃꯟꯇꯥ ꯅꯨꯄꯤꯗꯣ
ꯁꯃꯟꯇ
ꯀꯔꯤꯔꯥ ꯑꯁ ꯅꯪꯁꯨ ꯃꯁꯛ ꯎꯔꯗꯤ ꯈꯪꯗꯦ ꯈꯪꯒꯅꯤ
ꯃꯥꯒꯤ ꯌꯨꯝꯄꯥꯟ ꯈ꯭ꯔꯒ ꯈꯥꯏꯅꯈ꯭ꯔꯕꯗꯨ
ꯑꯣ ꯑꯣ
ꯑꯃꯨꯛꯀ ꯅꯨꯄꯥ ꯅꯨꯄꯤ ꯑꯃ ꯈꯪꯕ꯭ꯔꯥ
ꯑꯥ ꯑꯥ
ꯑꯗꯨ ꯅꯨꯄꯤꯗꯣ ꯌꯥꯝ ꯅꯨꯡꯁꯤꯌꯦꯕ ꯑꯩꯗꯤ
ꯎꯝ
ꯃꯥꯒꯤ ꯅꯨꯄꯥꯗꯨꯣ ꯃꯤꯠ ꯌꯥꯝ ꯌꯥꯝꯃꯦꯕ
ꯑꯣ
ꯑꯁ ꯍꯧꯖꯤꯛꯇꯤ ꯑꯃꯨꯛꯀ ꯄꯥꯟꯗꯤ ꯄꯥꯟꯈ꯭ꯔꯦ
ꯑ
ꯑꯗꯨꯁꯨ ꯎꯝ ꯑꯗꯨ ꯅꯨꯄꯤ ꯂꯧꯅ ꯂꯧꯅ ꯃꯥꯅ ꯅꯨꯄꯤ ꯄꯨꯔꯛꯄꯗꯣ
ꯑ
ꯑꯗꯨ ꯇꯧꯕꯕꯨꯗꯤ ꯃꯣꯏꯅ ꯐꯕ ꯑꯃꯅ ꯀꯔꯤꯁꯨ ꯍꯥꯏꯅꯗꯦꯀꯣ ꯑꯗꯨꯝ
ꯎꯝ ꯍꯥꯏ ꯃꯔꯖꯤ
ꯅꯨꯄꯤ ꯑꯅꯤ ꯂꯧꯔꯁꯨ ꯀꯔꯤꯁꯨ ꯈꯟꯗꯦꯕ
ꯑꯥ ꯀꯩꯔꯨꯝ ꯈꯦ
ꯑꯗꯨ ꯑꯃꯔꯣꯝ ꯈꯜꯂꯗꯤ ꯅꯨꯄꯤꯉꯣꯟꯗꯗꯤ ꯃꯥꯡꯕ
ꯑꯃ
ꯑꯗꯣ ꯃꯣꯏꯅ ꯑꯃꯨꯛꯀ ꯅꯨꯄꯤꯈꯣꯏꯁꯨ ꯀꯔꯤꯁꯨ ꯈꯟꯗꯕꯗꯣ
ꯎꯝ ꯎꯝ ꯍꯣꯏ ꯆꯥꯕꯨ ꯁꯤꯤꯟꯗꯕ꯭ꯔ
ꯁꯤꯟꯗꯦ ꯑꯁ ꯑꯩꯗꯤ ꯃꯨꯟꯕ ꯆꯥꯅꯤꯡꯗꯦ ꯃꯨꯟꯗꯕ ꯉꯥꯛꯇꯅꯦ ꯑꯩꯅ ꯆꯥꯕꯗꯨ
ꯑꯩꯈꯣꯏꯒꯤ ꯅꯍꯥꯟꯁ ꯀꯃꯨꯟꯕꯛꯇ ꯐꯖꯅ ꯆꯥꯔꯦꯍꯦ ꯑꯩ ꯑꯁꯥꯡꯕ ꯆꯥꯕ ꯉꯝꯗꯦ ꯑꯩꯗꯤ ꯌꯥ ꯀꯣꯃꯦꯕ
ꯑꯩꯗꯤꯀꯣ
ꯎꯝ
ꯆꯝꯄ꯭ꯔꯥ ꯑꯗꯨ ꯆꯝꯄ꯭ꯔꯥꯗꯨ ꯑꯗꯨ ꯁꯨ ꯆꯥꯛꯀ ꯊꯣꯠꯂꯒ ꯁꯥꯏ
ꯁ ꯑꯖ ꯍꯥꯏꯅꯗꯗꯨꯗꯤ
ꯑꯁ ꯁꯥꯒꯨꯝꯕ ꯊꯣꯡꯕ ꯀꯥꯟꯗ ꯆꯝꯄ꯭ꯔꯥꯒ ꯇꯣꯠꯂꯒ ꯆꯥꯕꯗꯨꯣ ꯀꯌꯥꯃꯨꯛ ꯍꯥꯎꯕ꯭ꯔꯥ ꯀꯩꯅꯣꯁꯨ ꯌꯥꯎꯔꯒ ꯍꯣꯏ ꯑꯩꯗꯤ ꯌꯦꯔꯨꯝꯒꯁꯨ ꯍꯦꯛꯇ ꯆꯥꯏ ꯉꯧꯔꯒ
ꯑꯝ
ꯆꯍꯤ ꯆꯝꯄ꯭ꯔꯥꯗꯤ ꯐꯖꯦꯅ ꯆ
ꯉꯗꯁꯦ
ꯑꯩꯈꯣꯏ ꯈꯨꯟꯗ ꯅꯨꯄꯤ ꯏꯃꯥꯅ ꯌꯣꯜꯂꯦꯕ
ꯑ
ꯅꯥꯟ ꯃꯣꯏꯒꯤ ꯄꯥꯟꯕꯥꯟꯕ ꯀꯥꯟꯗ